ꯁ ꯇꯥꯏꯌꯦ
ꯋꯥꯏ ꯀꯣ ꯍꯩ ꯍꯥ ꯐꯦꯟ ꯃꯈꯣꯟ ꯇꯥꯕ꯭ꯔꯥ ꯑꯩꯈꯣꯏꯗꯁꯨ ꯐꯦꯟ ꯃꯈꯣꯟ ꯀꯨꯂꯔ ꯃꯈꯣꯟ ꯇꯥꯕ꯭ꯔꯥ
ꯅꯣꯏꯒꯤꯗꯤ ꯇꯥꯗꯦ ꯑꯩꯒꯤꯗꯤ ꯌꯥꯝ ꯇꯥꯕ-ꯇꯥꯔꯝꯅꯤꯀꯣ
ꯈꯔ ꯈꯔ ꯇꯥꯏ ꯍꯣꯏ ꯅꯪꯒꯤꯗ
ꯌꯥꯝ ꯇꯥꯏ ꯍꯥꯏꯕ ꯉꯥꯛꯇꯅꯦ ꯑꯩꯉꯣꯟꯗ ꯀꯣꯜ ꯇꯧꯔꯛꯑꯗꯤ
ꯑꯥ ꯀꯥꯏꯗꯦꯗ ꯑꯗꯨꯝ ꯐꯣꯟ ꯅꯪꯒꯤ ꯐꯣꯟꯗ ꯑꯗꯨꯝ ꯐꯖꯟ ꯇꯥꯏꯗꯥ ꯑꯗꯨꯝ
ꯑꯣ ꯌꯥꯔꯦꯗ
ꯍꯥꯁ ꯍꯣꯏ ꯌꯥꯏꯗ ꯑꯗꯨ ꯇꯥꯔꯗꯤ ꯍꯤ ꯍꯤꯍꯦ
ꯑꯗꯨꯅꯦ ꯃꯔꯨ ꯑꯣꯏꯕꯥꯗꯨ
ꯎꯝ ꯈꯁ ꯑꯃꯨꯛ ꯁꯥꯕꯒꯨꯝ ꯑꯃꯨꯛ ꯏꯪꯕꯒꯨꯝ
ꯀꯩꯅꯣꯅꯦ ꯅꯣꯏꯁꯦ
ꯍ ꯑꯝꯃꯨꯛ ꯀꯨꯜꯂꯔꯒ ꯀꯩꯅꯣ ꯊꯥꯒꯦ ꯑꯃꯨꯛ ꯕ꯭ꯂꯦꯡꯀꯦꯠ ꯏꯟꯅꯤꯡꯕꯒꯨꯝ ꯇꯧꯕ ꯑꯗꯨ ꯏꯜꯂꯒꯦ ꯊꯥꯕ ꯕꯦꯔꯥ ꯌꯥꯝ ꯀꯥꯕꯗꯨꯅꯤ ꯆꯤꯡꯗꯗꯤ ꯅꯨꯡꯉꯥꯏꯇ꯭ꯔꯥ ꯋꯤꯟꯇꯔ ꯁꯝꯃꯔ ꯂꯩꯇꯦ ꯑꯗꯨꯝ ꯅꯨꯡ ꯗꯥꯥꯡꯗ ꯑꯣꯏꯔꯗꯤ ꯑꯗꯨꯝ ꯕ꯭ꯂꯦꯡꯀꯦꯠ ꯑꯆꯧꯕ ꯏꯜꯂꯒ ꯑꯗꯨꯝ ꯇꯨꯝꯃꯤꯗꯣ ꯑꯛꯍꯨꯡ
ꯃꯥꯅꯦ ꯈꯨꯅꯨꯡꯉꯥꯏꯗꯨ
ꯑꯣ ꯑꯗꯨꯗꯤ ꯅꯨꯡꯉꯥꯏꯕꯅꯦꯀꯣ ꯑꯍꯥ ꯅꯨꯡꯗꯥꯡꯒꯤ ꯅꯨꯡꯉꯥꯏꯕꯗꯨ ꯈꯛꯇꯅꯦ ꯐꯥꯒꯤ ꯇꯧꯕꯅꯦꯗ ꯏꯪ ꯆꯤꯛꯑꯦꯗ
ꯑꯩꯒꯤ ꯕ꯭ꯂꯦꯡꯀꯦꯠꯇꯣ ꯑꯆꯧꯕꯅꯦꯕꯀꯣ
ꯑ
ꯑꯗꯣ ꯑꯅꯤ ꯁꯨꯕꯒ ꯂꯩꯔꯤꯅꯦꯕ ꯁꯤꯡꯗ ꯂꯩꯔꯤꯀꯟꯗ ꯑꯗꯨꯒ ꯑꯩꯗꯣ ꯌꯥꯝ ꯏꯪꯉꯒꯅ ꯌꯥꯝ ꯏꯪꯒꯟꯕ ꯑꯣꯏꯕ
ꯎꯝ
ꯑꯗꯨꯒꯤ ꯑꯗꯨꯒ ꯇꯝꯄꯥꯛꯇ ꯍꯦꯛ ꯂꯥꯛꯄ ꯅꯨꯃꯤꯠꯇꯣ ꯌꯥꯝ ꯁꯥꯔꯦ ꯑꯩꯒꯤꯗꯤ
ꯑꯥ
ꯑꯗꯨꯒ ꯑꯁ ꯀꯔꯤꯒꯤꯅꯣꯅꯦ ꯈꯨꯠꯁꯥꯁꯦ ꯈꯜꯂꯝꯕꯅꯦꯕ ꯑꯗꯨꯒ ꯑꯃꯨꯛꯀ ꯁꯤꯗ ꯂꯥꯛꯄꯗꯗꯤ ꯑꯁ
ꯅꯝꯕ꯭ꯔ
ꯍꯥꯏꯅꯤꯡꯉꯥꯏ ꯂꯩꯇꯔꯤꯉꯣ
ꯎꯝ ꯎꯄꯥꯏ ꯂꯩꯇꯦ
ꯀꯞꯅꯤꯡꯕꯅꯤꯅꯍꯦ ꯌꯨꯝ ꯅꯤꯡꯁꯤꯡꯕꯗꯣ
ꯑꯣ ꯑꯩꯁ ꯑꯩꯈꯨꯟꯗꯗꯤ ꯆꯥꯛ ꯆꯥꯊꯣꯛꯑꯗꯤ ꯃꯩꯒꯨꯝꯕ ꯂꯥꯛꯇ꯭ꯔꯒ ꯐꯣꯟ ꯕꯦꯇ꯭ꯔꯤ ꯂꯩꯇꯕ ꯁꯥꯕ ꯅꯦꯠꯋꯥꯛꯅ ꯐꯗ꯭ꯔꯗꯤ ꯎꯝ ꯀꯩꯁꯨ ꯇꯧꯅꯤꯡꯉꯥꯏ ꯂꯩꯇ꯭ꯔꯦ ꯑꯗꯨꯝ
ꯃꯥꯅꯦ ꯃꯥꯅꯦ
ꯃꯥ ꯃꯄꯥꯟꯗ ꯂꯦꯞꯄꯒ ꯊꯥ ꯊꯣꯛꯑꯗꯤ ꯉꯥꯏꯍꯥꯛ ꯌꯦꯡꯉꯝꯃꯒ ꯆꯪꯉꯒ ꯑꯗꯨꯝ ꯇꯨꯝꯕ ꯅꯠꯇꯅ ꯎꯄ ꯂꯩꯇꯔ꯭ꯦ ꯍꯤ ꯍꯤ
ꯃꯥꯅꯦ ꯃꯥꯅꯦ
ꯑꯌꯨꯛꯀ ꯉꯥꯏꯕ ꯉꯝꯗꯕꯅꯤꯅꯦ ꯃꯇꯥꯡ ꯃꯇꯥꯡꯗꯨꯏ
ꯍꯝ
ꯑꯩꯁ ꯉꯟꯇꯥ ꯇꯨꯝꯃꯒ ꯑꯩꯁ ꯅꯨꯡꯁꯤꯗ ꯑꯗꯨ ꯑꯣꯏꯔꯁꯨ ꯎꯝ ꯌꯨꯝꯅꯤꯅ
ꯄꯨꯛꯅꯤꯡ ꯌꯥꯝ ꯅꯨꯡꯁꯤꯌꯦ
ꯎꯝ ꯎꯝ ꯌꯨꯝꯗ ꯃꯤ ꯀꯌꯥ ꯂꯩꯍꯧꯒꯦ ꯅꯣꯏꯒꯤ
ꯏꯃꯥꯒ ꯄꯥꯕꯨꯡ ꯃꯕꯥꯅꯤ ꯈꯛꯇ ꯉꯥꯏꯔꯦ
ꯑꯁ ꯅꯣꯏꯁꯨ ꯑꯗꯨꯃꯥꯏꯅ ꯇꯧꯔꯦ ꯗꯠ ꯀꯩꯅꯣꯗꯣ ꯃꯄꯥꯟꯗ ꯂꯣꯏ ꯂꯩꯅꯕ꯭ꯔꯣ ꯅꯠꯇ꯭ꯔꯒ ꯅꯅꯥꯎ ꯅꯨꯄꯥꯈꯣꯏꯗꯣ ꯀꯃꯥꯏ ꯀꯃꯥꯏꯅ ꯇꯧꯒꯦ
ꯏꯅꯥꯎ ꯅꯨꯄꯥ ꯏꯅꯥꯎ ꯑꯍꯨꯝꯗꯣ ꯍꯣꯁꯇꯦꯜ ꯇꯣꯉꯥꯟ ꯇꯣꯉꯥꯟꯅ ꯂꯩꯌꯦ ꯃꯣꯏ ꯑꯍꯨꯝ
ꯑꯣ ꯃꯣꯏꯗꯣ ꯀꯩꯅꯣꯗꯗꯤ ꯃꯄꯥꯟꯗ ꯂꯩ ꯂꯩꯗꯦꯀꯣ ꯑꯗꯨꯝ ꯀꯩꯅꯣꯗ ꯂꯩꯀꯣ
ꯃꯄꯥꯟ ꯂꯩꯇꯦ ꯑꯩꯒ ꯏꯆꯦ ꯏꯕꯥꯅꯤ ꯈꯛꯇꯅꯦ ꯃꯄꯥꯟꯗ ꯂꯩꯕꯗꯗꯤ
ꯑꯩꯁꯨ ꯑꯩꯈꯣꯏ ꯃꯥ ꯑꯩꯈꯣꯏ ꯕꯥ ꯇꯉꯥꯏꯔꯦ ꯌꯨꯝꯗ ꯂꯩꯕ
ꯑꯩꯈꯣꯏꯗꯤ ꯃꯤ ꯇꯨꯔꯨꯛꯅꯦ
ꯑꯣ ꯑ ꯑꯩꯈꯣꯏꯁꯨ ꯃꯤ ꯇꯔꯨꯛꯅꯦ ꯑꯩꯈꯣꯏ ꯑꯩꯈꯣꯏ ꯚꯔꯥꯒ ꯑꯩꯈꯣꯏ ꯃꯥꯒꯣ ꯑꯗꯨꯒ ꯏꯆꯦ ꯑꯅꯤ ꯏꯅꯥꯎꯅꯨꯄꯥ ꯑꯃ ꯑꯗꯨ ꯏꯆꯦ ꯑꯃꯅ ꯎꯝ ꯊꯥꯏꯅꯗꯒꯤ ꯌꯨꯝꯗ ꯂꯩꯅꯤꯡꯗ꯭ꯔꯦ ꯍꯥꯏꯅ ꯆꯦꯛ ꯈꯔꯥ ꯉꯟꯅ ꯆꯦꯟꯒꯔ꯭ꯦ ꯑꯗꯨ ꯏꯆꯦ ꯑꯃꯅ ꯍꯧꯖꯤꯛ ꯑꯩꯅ ꯍꯥꯏꯕꯗꯣ
ꯑꯦ
ꯑꯗꯨꯗ ꯂꯩ ꯑꯗꯨꯗ ꯏꯅꯥꯎ ꯅꯨꯄꯥꯅ ꯃꯥꯁꯨ ꯀꯩꯅꯣ ꯍꯣꯁꯇꯦꯜꯗ ꯂꯩ ꯃꯥꯗꯤ ꯏꯅꯥꯎ ꯅꯨꯄꯥꯗꯤ ꯑꯉꯥꯡ ꯑꯣꯏꯔꯤꯌꯦ ꯑꯣꯏꯗꯦꯗꯥ ꯃꯥ ꯀ꯭ꯂꯥꯁ ꯇꯦꯟ ꯐꯥꯎ ꯊꯥꯗꯔꯤ ꯃꯥꯗꯤ
ꯑꯩꯈꯣꯏꯒ ꯃꯥꯟꯅꯒꯦ ꯇꯧꯋꯦ ꯏꯆꯦꯁꯨ ꯉꯟꯅ ꯌꯨꯝ ꯄꯥꯟꯈ꯭ꯔꯦ ꯑꯍꯥꯟꯗꯨꯀꯣ
ꯑꯣ ꯑꯣ ꯑꯣꯟꯅ ꯃꯤ ꯇꯔꯨꯛꯅꯤ ꯍꯥꯏꯔꯣ ꯑꯉꯥꯡ ꯑꯉꯥꯡ ꯍꯥꯏꯔꯣ ꯑꯉꯥꯡ ꯇꯔꯨꯛ ꯍꯥꯏꯔꯣ
ꯍꯣꯏ ꯑꯉꯥꯡ ꯇꯔꯨꯛꯅꯤ ꯑꯩꯈꯣꯏꯗꯤ
ꯑꯣ ꯑꯣ ꯑꯣ ꯑꯣ ꯃꯤ ꯌꯥꯝꯕꯁꯨ ꯅꯨꯡꯉꯥꯏꯔꯝꯕꯅꯤꯗ ꯑꯃꯨꯛ
ꯕꯣꯂꯤꯕꯣꯜ ꯇꯤꯝ
ꯐꯨꯠꯕꯣꯜ ꯇꯤꯝ ꯁꯦꯝꯕ ꯉꯝꯗ꯭ꯔ ꯅꯣꯏ ꯕꯣꯂꯤꯕꯣꯜ ꯇꯤꯝꯗꯤ ꯁꯦꯝꯍꯧꯋꯦꯕ
ꯃꯅꯦ
ꯖꯥꯠ ꯖꯥꯇꯅꯤꯍꯦ
ꯕꯣꯂꯤꯕꯣꯜ ꯇꯤꯝꯁꯦ ꯑꯗꯨꯝ ꯅꯨꯡꯉꯥꯏꯌꯦ
ꯎꯝ ꯐꯨꯠꯕꯣꯜ ꯇꯤꯝ ꯁꯦꯝꯃꯝꯒꯗꯕꯅꯦꯗ
ꯀꯩꯅꯣ ꯏꯃꯥꯟꯅꯕꯤ ꯍꯈꯣꯏꯗꯤ ꯐꯨꯠꯕꯣꯜ ꯇꯤꯝ ꯂꯩꯏꯅ
ꯑꯣ ꯑꯩꯈꯣꯏ ꯑꯩꯈꯣꯏ ꯌꯨꯝ ꯃꯅꯛꯇꯁꯨ ꯌꯨꯝ ꯑꯃ ꯐꯨꯠꯕꯣꯜ ꯇꯤꯝ ꯂꯩꯕꯅꯤꯅꯦ ꯎꯝ ꯃꯣꯏꯗꯣ ꯅꯨꯄꯤ ꯌꯥꯝꯕ ꯑꯦꯁ
ꯀꯔꯝ ꯀꯔꯝꯕ ꯏꯃꯨꯡꯅꯣ ꯍꯥꯏꯗꯤ ꯀꯩ ꯂꯩꯀꯥꯏꯅꯣ
ꯀꯔꯤ ꯂꯩꯀꯥꯏꯅꯣ ꯍꯥꯏꯗꯤ
ꯅꯣꯏ ꯌꯨꯝ ꯃꯅꯥꯛꯇ ꯍꯥꯏꯔꯤꯁꯦ ꯀꯩ ꯂꯩꯀꯥꯏꯅꯣ ꯍꯥꯏꯕ
ꯅꯪ ꯍꯥꯏꯕꯗꯣ ꯑꯩ ꯒꯌ꯭ꯥꯟ ꯇꯥꯗꯔꯦ
ꯖꯒꯥꯗꯨ ꯖꯒꯥ ꯖꯒꯥ ꯂꯩꯀꯥꯏ ꯂꯩꯀꯥꯏ
ꯑꯣ ꯀꯩꯅꯣ ꯇꯝꯄꯥꯛꯇꯔꯣ ꯑꯣ ꯑꯩꯈꯣꯏꯗꯣ ꯀꯩꯅꯣꯗꯨꯁꯨ ꯂꯩꯀꯥꯂꯣꯡꯗꯣ
ꯑꯣ ꯑꯣ
ꯎꯝ ꯑꯗꯨꯕ
ꯔꯦꯟ ꯂꯩꯕ꯭ꯔꯥ ꯅꯠꯇ꯭ꯔꯒ ꯃꯣꯏ ꯌꯨꯝꯔꯥ
ꯑꯩꯈꯣꯏꯔꯣ
ꯅꯠꯇꯦ ꯃꯣꯏ ꯅꯨꯄꯤꯁꯤꯡꯗ
ꯑꯁ ꯑꯩꯅ ꯍꯥꯏꯕꯗꯤ ꯑꯩꯅ ꯍꯧꯖꯤꯛ ꯐꯨꯠꯕꯣꯜ ꯇꯤꯝ ꯍꯥꯏꯕꯗꯤ ꯑꯃ ꯆꯤꯡꯗꯅꯦ ꯑꯩꯅ ꯍꯥꯏꯕꯗꯨꯗꯤ
ꯑꯣ ꯆꯤꯡꯗ
ꯎꯝ
ꯑꯗꯨ ꯆꯤꯡꯗꯨꯅꯦ ꯑꯩ ꯍꯪꯉꯤꯗꯣ ꯀꯥꯏ ꯖꯒꯥꯗꯅꯣ ꯍꯥꯏꯕ
ꯑꯣ ꯑꯩꯈꯣꯏꯔꯣ ꯀꯩꯅꯣꯗ ꯍꯥꯏꯌꯣ ꯍꯥꯏꯔꯣ ꯑꯗꯨꯁꯨ
ꯍꯥ
ꯐꯥꯒꯤꯅꯦ ꯐꯥꯒꯤꯅꯦ ꯍꯥꯏꯔꯛꯀꯦ ꯂꯣꯡꯖꯥꯡꯗꯣ ꯈꯪꯕ꯭ꯔꯥ
ꯈꯪꯗꯦ
ꯎꯝ ꯅꯪꯒꯤꯗꯨꯗꯤ ꯍꯥꯏꯔꯁꯨ ꯌꯥꯝ ꯈꯪꯒꯗꯣꯏꯕ ꯇꯥꯏꯞꯇ ꯍꯥꯏꯔꯛꯑꯣ ꯍꯥꯏꯔꯒ
ꯍꯥꯏꯗꯤ ꯈꯪꯒꯗꯕ ꯃꯥꯟꯕꯀꯣ ꯅꯪꯅ ꯐꯨꯠꯕꯣꯜ ꯇꯤꯝ ꯍꯥꯏꯔꯛꯄꯗꯨꯗ
ꯑ
ꯏꯃꯥꯟꯅꯕꯤ ꯍꯣꯏꯁꯨ ꯐꯨꯠꯕꯣꯜ ꯇꯤꯝꯅꯦꯕ ꯅꯨꯄꯤ ꯉꯛ ꯇ ꯅꯨꯄꯥ ꯑꯅꯤꯔꯛꯈꯛꯇꯅꯦꯕ
ꯑꯣ ꯑꯩ ꯑꯩꯅ ꯍꯥꯏꯕꯗ ꯅꯨꯄꯥ ꯑꯍꯨꯝꯗꯤ ꯑꯣꯏꯌꯦ
ꯅꯨꯨꯄꯥ ꯑꯅꯤ ꯑꯍꯨꯝꯔ ꯑꯅꯤꯔ ꯀꯥꯎꯔꯦ ꯑꯩꯁꯨ
ꯑꯣ
ꯖꯦꯃꯦꯒ
ꯑꯣ ꯑꯣ ꯑꯣ ꯑꯣ ꯇꯣꯉꯥꯜ ꯂꯦꯗ ꯑꯗꯨꯗꯤ ꯁꯤ ꯇꯣꯉꯥꯜꯂꯦꯗ ꯎꯝ ꯑꯁ ꯃꯣꯏꯗꯨ ꯀꯣ ꯆꯥꯔꯁ ꯀꯨꯝꯕ ꯃꯣꯏꯗꯣ ꯆꯥꯔꯖ ꯀꯨꯝꯕ ꯆꯠꯂꯒ ꯊꯣꯛꯂꯛꯑꯗꯤꯀꯣ ꯃꯣꯏ ꯐꯦꯃꯤꯂꯤ ꯑꯃꯈꯛꯇꯅ ꯐꯖꯅ ꯂꯥꯡꯕꯅꯦ ꯏꯁꯩꯗꯨꯛ ꯆꯛ ꯁꯛꯄ ꯌꯥꯝ ꯍꯩꯕꯅꯦꯕ ꯃꯣꯏ ꯐꯦꯃꯤꯂꯤꯗꯣ ꯑꯗꯨꯗꯣ ꯑꯩꯈꯣꯏꯗꯣ ꯅꯨꯡꯗꯥꯡꯗꯒꯨꯝꯕ ꯇꯨꯝꯃ ꯂꯩꯔꯗꯤ ꯃꯣꯏ ꯆꯥꯔꯖꯇꯒꯤ ꯊꯦꯡꯅ ꯍꯜꯂꯛꯑꯗꯤ ꯃꯣꯏ ꯃꯈꯣꯟꯗꯣ ꯇꯥꯕ ꯅꯨꯡꯉꯥꯏ ꯑꯗꯤ
ꯍꯦ ꯍꯦ
ꯀꯟ ꯀꯥꯟꯗ ꯁꯛꯄꯅꯦ ꯃꯣꯏꯗꯤ ꯁꯛꯄꯁꯨ ꯍꯩꯕꯅꯤꯅ ꯐꯖꯅ ꯁꯛꯄꯅꯤ ꯎꯝ ꯎꯝ
ꯑꯗꯨꯗꯤ ꯅꯪꯁꯨ ꯍꯌꯦꯡꯋꯥꯏ ꯐꯨꯠꯕꯣꯜ ꯑ ꯐꯨꯠꯕꯣꯜ ꯇꯤꯝ ꯁꯦꯝꯃꯣꯗꯅ
ꯑꯩꯗꯤ ꯍꯨ ꯏꯁꯀ꯭ꯋꯥꯗ ꯁꯦꯝꯖꯤꯔꯥ ꯈꯜꯂꯤꯅꯦ ꯐꯨꯠꯕꯣꯜ ꯇꯤꯝ ꯑꯃꯈꯛꯇ ꯅꯠꯇꯅ ꯏꯁꯀ꯭ꯋꯥꯗ ꯑꯃꯥ ꯁꯦꯝꯃꯁꯤꯔꯥꯅꯥ ꯈꯜꯂꯤꯅꯦ ꯀꯌꯥꯔ ꯇꯋꯦꯟꯇꯤ ꯐꯥꯏꯞ ꯔ ꯀꯌꯥꯅ ꯑ ꯑꯩ ꯥꯃꯨꯈꯤ ꯑꯦ ꯐꯥꯒꯤ ꯇꯧꯕꯅꯤ ꯑꯝꯇ ꯁꯤꯅꯤꯗ ꯑꯩꯁꯦ ꯍꯩꯍꯥ ꯎꯝ ꯖꯥꯠꯖꯥꯠꯅꯤ ꯉꯁꯤꯁꯦ
ꯑꯉꯥꯡ ꯁꯦꯟꯅꯕꯗ ꯋꯥꯒꯗ꯭ꯔꯥ ꯅꯨꯄꯤ ꯁꯦꯟꯅꯕꯗ ꯋꯥꯒꯗ ꯇꯧꯔꯗꯤ
ꯑꯩ ꯌꯥꯏꯍꯦ ꯅꯪꯒꯤꯗꯨꯗꯤ ꯆꯨꯝꯃꯦ ꯍꯣꯏ ꯅꯪꯒꯤꯗꯣ ꯅꯨꯄꯤ ꯑꯃꯅꯗꯤ ꯉꯝꯃꯔꯣꯏꯕ ꯑꯗꯨ
ꯃꯥꯅꯦ
ꯑꯦ ꯑꯩꯍꯥ ꯎꯝꯝ ꯑꯁ ꯑꯩꯁꯦ ꯅꯨꯄꯥ ꯍꯌꯦꯡꯋꯥꯏ ꯑꯍꯟ ꯑꯣꯏꯔꯒ ꯏꯆꯥ ꯂꯩꯔꯁꯨ ꯏꯆꯥꯁꯦ ꯅꯨꯃꯤꯠ ꯆꯨꯞꯄ ꯁꯦꯟꯅꯕ ꯉꯝꯗꯧ ꯃꯥꯟꯗꯦꯅꯦ
ꯑꯉꯥꯡ ꯁꯦꯟꯅꯕ ꯀꯥꯏꯗꯤ ꯇꯠꯂꯤꯍꯦ
ꯎꯝ ꯑꯗꯨꯅꯦ ꯅꯨꯃꯤꯠ ꯆꯨꯞꯄ ꯀꯥꯅꯥꯅ ꯁꯦꯟꯅ ꯁꯦꯟꯅꯒꯗ꯭ꯔꯅꯦ ꯃꯤꯅꯤꯠ ꯃꯉꯥ ꯐꯥꯎ ꯌꯥꯝꯃꯜꯂꯕꯅꯦ ꯑꯁ ꯄꯟꯕ꯭ꯔꯥ ꯑꯃꯨꯛ ꯈꯜꯂꯗꯤ ꯑꯉꯥꯡ ꯂꯩꯅꯦ ꯑꯩ
ꯑꯉꯥꯡꯕꯨꯗꯤ ꯅꯨꯡꯁꯤꯔꯝꯅꯤꯕꯥ
ꯎꯝ ꯑꯁ ꯖꯥꯠ ꯖꯥꯠ ꯉꯁꯤ ꯉꯥꯡꯉꯤꯁꯦ ꯑꯩ ꯉꯁꯥꯏꯗꯒꯤ ꯃꯤ ꯖꯠ ꯖꯥꯠꯁꯨ ꯊꯦꯡꯅꯩꯗ ꯑꯩ ꯉꯁꯤ
ꯀꯔꯝꯕ ꯃꯈꯜꯒꯤ ꯖꯥꯠ ꯖꯥꯠ ꯑꯣꯏꯗꯣꯏꯅꯣ ꯑꯩꯅ
ꯍꯥ ꯍꯥꯏꯔꯥꯒꯦꯗ ꯍꯦꯛꯇ ꯀꯥꯏ ꯑꯃꯥꯗꯣ ꯀꯩ ꯍꯥꯏꯗꯣꯏ ꯅꯨꯄꯤ ꯅꯨꯄꯤ ꯈꯣꯏꯗꯤ ꯃꯇꯥꯡ ꯃꯇꯥꯡ ꯀꯩ ꯍꯥꯏꯁꯤꯔꯥ ꯃꯣꯏꯒꯤ ꯀꯩꯅꯣꯗꯣ ꯐꯪꯉꯦꯗꯅ ꯑꯗꯨꯒꯤꯗꯣ ꯃꯥꯁꯦ ꯀꯩꯅꯣ ꯐꯪꯕꯖꯥꯠꯅꯦ
ꯑꯥ
ꯑꯗꯨꯁꯨ ꯃꯥꯗꯣ ꯑꯩꯉꯣꯟꯗ ꯄꯪꯁꯥꯎꯁꯥꯎꯔꯛꯄ ꯋꯥꯅꯤꯗꯥ ꯑꯥ ꯑꯗꯨ ꯑꯗꯨꯒ ꯑꯩꯅ ꯗꯥꯏꯔꯦꯛ ꯍꯪꯕꯅꯦ ꯃꯉꯣꯟꯗꯁꯨ ꯅꯪ ꯑꯗꯨ ꯂꯩꯕ꯭ꯔꯥ ꯍꯥꯏꯔꯒ ꯍꯣꯏ ꯍꯥꯏꯌꯦ
ꯃꯥꯗꯣ ꯑꯍꯥꯟꯕꯗꯗꯤ ꯃꯥꯁꯦ ꯀꯦꯛ ꯆꯥꯅꯤꯡꯉꯦ ꯍꯥꯏꯔꯛꯄ ꯎꯝ
ꯑꯥ
ꯈꯪꯅꯗꯕꯅꯦꯀꯣ ꯑꯩꯁꯨ
ꯎꯝ
ꯈꯪꯅꯗꯕ ꯃꯤꯅꯦ ꯃꯥꯗꯣ ꯑꯍꯥꯟꯕ ꯀꯦꯛ ꯆꯥꯅꯤꯡꯉꯦ ꯍꯥꯏꯔ ꯑꯩꯅ ꯂꯩꯔꯒ ꯆꯥꯎꯑꯣ ꯍꯥꯏꯔꯒ ꯂꯩꯇꯦ ꯑꯩꯈꯣꯏ ꯂꯩꯀꯥꯏꯗ ꯍꯥꯏꯌꯦ
ꯎꯝ
ꯑꯗꯨꯅ ꯍꯥꯏꯔꯒ ꯑꯗꯨꯝ ꯄꯪꯁꯥꯎ ꯁꯥꯎꯔꯀꯄꯥ
ꯎ
ꯑꯗꯨꯗꯗꯤ ꯀꯦꯛꯁꯨ ꯆꯥꯅꯤꯡꯕ ꯃꯥꯁꯦ ꯑꯃꯨꯛ ꯁꯥꯎꯁꯨ ꯁꯥꯎꯅꯤꯡꯅ ꯑꯗꯨꯝ ꯁꯥꯎꯔ ꯂꯩꯕ ꯑꯗꯨꯒꯤ ꯑꯩꯅ ꯍꯪꯉꯨꯅꯦ ꯃꯥꯗꯨ ꯑꯁꯦꯡꯕ ꯀꯩꯅꯣ ꯇꯧꯔ
ꯅꯔꯥꯏꯕꯛ ꯐꯩꯍꯦ
ꯑꯥ
ꯅꯔꯥꯏꯏꯕꯛ ꯐꯩꯍꯦ
ꯑꯁ ꯅꯪꯁꯨ ꯑꯃꯨꯛ ꯑꯁ
ꯑꯩꯉꯣꯟꯗ ꯃꯤ ꯑꯃꯁꯨ ꯍꯪꯉꯛꯄ ꯌꯥꯎꯏꯅꯦꯍꯦ ꯉꯁꯤ
ꯑꯣ ꯑꯣ ꯑꯣ ꯍꯣ ꯑꯗꯨ ꯄꯡꯁꯥꯎ ꯁꯥꯎꯔꯒ ꯑꯃꯨꯛ ꯉꯥꯏꯍꯥꯛ ꯂꯩꯔꯗꯤ ꯑꯃꯨꯛ ꯐꯖꯅꯁꯨ ꯑꯃꯨꯛ ꯅꯣꯛꯔꯛꯄ ꯉꯥꯏꯍꯥꯛ ꯂꯩꯔꯒ ꯑꯃꯨꯛ ꯄꯪꯁꯥꯎ ꯁꯥꯎꯔꯛꯄ
ꯍꯣꯏ ꯑꯗꯨ ꯇꯧꯕ ꯃꯤꯁꯨ ꯂꯩꯕꯅꯦ ꯑꯗꯨꯝ
ꯎꯝ
ꯃꯇꯝꯅꯕꯨ ꯌꯧꯔꯗꯤ ꯑꯗꯨ ꯇꯧꯕ ꯃꯤꯁꯨ ꯂꯩꯕꯅꯤ
ꯑꯣ ꯀꯔꯤ ꯍꯔꯄꯅꯣꯕ ꯅꯉꯣꯁꯤꯅ ꯑꯃꯨꯛ
ꯑꯩ ꯉꯁꯤ ꯃꯨꯗꯤ ꯑꯩꯁꯨ ꯑꯣꯏꯕꯀꯣ ꯈꯔ ꯋꯥꯡ ꯉꯥꯡꯃꯗ ꯏꯅꯔꯖꯦꯇꯤꯛ ꯑꯣꯏꯗꯕ
ꯑ
ꯑꯗꯨꯒꯤꯅꯤꯗ
ꯑꯣ
ꯅꯍꯥꯟꯗꯤ ꯑꯗꯨꯃꯥꯏ ꯇꯧꯗꯦꯕ ꯅꯔꯖꯦꯇꯤꯛ ꯌꯥꯝ ꯑꯣꯏꯕꯅꯦꯕ ꯑꯩꯁꯨ
ꯑꯣ